ꯈꯪꯗꯦ ꯁꯪꯗꯦ
ꯐꯖꯅ ꯉꯥꯡꯉꯣ
ꯅꯤꯡꯁꯪꯗꯦ
ꯉꯔꯥꯡꯒꯤ ꯉꯔꯥꯡꯒꯤ ꯀꯩ ꯀꯩ ꯂꯝ ꯌꯦꯡꯍꯧꯒꯦ
ꯀꯩꯅꯣ ꯀꯩꯀꯩ ꯂꯝ ꯌꯦꯡꯍꯧꯒꯦꯕꯣ ꯐ꯭ꯔꯥꯟꯁ ꯌꯦꯡꯍꯧꯔꯦ ꯐ꯭ꯔꯥꯟꯁꯀ ꯁꯥꯅꯕꯗ ꯌꯦꯡꯉꯦ ꯑꯗꯨꯒ ꯍꯂꯥꯜꯗꯗꯤ ꯌꯥꯎꯔꯝꯗ꯭ꯔꯦ
ꯎꯝ ꯅꯪꯒꯤ ꯀꯩꯅꯣ ꯇꯧꯗꯦ ꯃꯈꯣꯟ ꯌꯥꯝ ꯐꯖꯅ ꯇꯥꯗꯦ
ꯍꯂꯥꯜꯗꯣ ꯌꯥꯎꯔꯝꯗ꯭ꯔꯦꯌꯦ ꯑꯗꯨꯅ ꯍꯂꯥꯜ ꯑꯣꯏ ꯀꯥꯡꯒꯨꯗꯣ ꯄꯣꯔꯦ ꯊ꯭ꯔꯤ ꯋꯥꯟꯗ
ꯑꯥ
ꯅꯣꯏꯅ ꯑꯦꯇꯦꯛꯁꯦ ꯐꯖꯅ ꯁꯣꯠ ꯁꯣꯠ ꯁꯣꯠ ꯁꯣꯠ ꯁꯣꯠ ꯀꯥꯎꯁꯟꯕꯅꯤ ꯍꯦꯛꯇ ꯆꯜꯂꯤ ꯈꯛꯇ ꯆꯜꯂꯤ ꯈꯛꯇ ꯆꯜꯂꯤ ꯑꯗꯨꯝ ꯄꯣꯒ꯭ꯔꯦ ꯃꯣꯏ ꯌꯥꯎꯗ꯭ꯔꯦ
ꯐꯝꯃ ꯂꯩꯔꯦ
ꯎꯝ
ꯅꯨꯡꯗꯤ ꯅꯨꯡꯉꯥꯏꯕ꯭ꯔꯕ
ꯗꯨꯝ ꯅꯨꯡꯉꯥꯏ ꯑ ꯃꯍꯥꯎꯗꯤ ꯌꯥꯎꯗ꯭ꯔꯦ
ꯑꯗꯩꯩ ꯗꯤ ꯃꯊꯪꯒꯤꯗꯤ
ꯃꯊꯪꯒꯤ ꯀꯩ ꯑꯩꯌꯠ
ꯑꯃ ꯈꯛꯇꯥꯡꯂꯣ ꯑꯗꯨ ꯈꯛ ꯌꯦꯡꯏ ꯔꯣ
ꯑꯗꯨ ꯈꯛ ꯌꯦꯡꯉꯦ ꯑꯗꯨꯏꯁꯨ ꯇꯪꯈꯥꯏ ꯂꯣꯏꯔꯝꯗꯥꯏ ꯇꯨꯝ ꯂꯩꯔꯝꯃꯦ
ꯑꯇꯣꯞꯄ ꯃꯉꯥ ꯃꯈꯥꯏꯗꯨꯔꯥ ꯀꯩꯅꯣꯝ ꯃꯥꯁꯨ ꯂꯩꯗꯥꯢꯅꯦ
ꯌꯦꯡꯗꯦ ꯑꯗꯨꯗꯩ ꯇꯨꯝꯒꯤꯗꯨꯅ ꯇꯨꯝꯒꯤꯗꯨꯅ ꯇꯨꯝꯒꯤꯗꯨꯅ ꯅꯥꯏꯟ ꯊꯥꯔꯇꯤꯁꯤ ꯇꯥꯔꯀꯥꯟ ꯍꯧꯒꯠꯂꯏꯁꯤꯅꯦ ꯋꯥ ꯂꯣꯏꯔꯦ
ꯈꯔ ꯑꯌꯨꯛꯇ ꯃꯤꯀꯞ ꯃꯤꯀꯞ ꯉꯥꯏꯍꯥꯛ ꯊꯣꯛꯂꯛꯑꯝꯃꯦ ꯑꯗꯨꯗꯩ ꯐꯣꯟꯀꯩꯀꯥ ꯂꯣꯏ ꯃꯨꯠꯊꯠꯂꯦ ꯑꯗꯨꯒ ꯇꯨꯝꯃꯦ ꯇꯨꯝꯃꯦ ꯇꯨꯝꯃꯦ ꯇꯨꯝꯃꯦ ꯍꯧꯒꯠꯂꯦ ꯅꯥꯏꯟ ꯊꯔꯇꯤ
ꯎꯝ ꯅꯥꯟ ꯊꯥ꯭ꯔꯇꯤ ꯍꯥꯏꯅꯣ ꯃꯄꯥꯟ ꯃꯈꯥꯏ ꯍꯥꯏꯌꯣ
ꯃꯄꯜ ꯃꯈꯥꯏ
ꯑꯗꯒꯤ ꯑꯃꯨꯛ ꯉꯁꯤꯁꯨ ꯅꯨꯡꯉꯥꯏꯕ ꯉꯥꯛꯇ ꯂꯩꯗꯥꯏ
ꯈꯪꯗꯦ ꯑꯩ ꯌꯦꯡꯅꯤꯡꯗꯦꯗ
ꯃꯦꯁꯤ ꯑꯣꯏ ꯀꯥꯡꯒꯨ ꯂꯩꯗꯥꯏꯅꯦ
ꯑ ꯑꯗꯨꯗꯤ ꯌꯦꯡ ꯑꯇꯩ ꯀꯟꯇꯦ ꯍꯣꯔꯦꯟ ꯌꯦꯡꯒꯦ ꯑꯗꯨꯒ ꯀꯅ ꯀꯅꯥ ꯅꯨꯡꯉꯥꯏꯕ ꯂꯩꯌꯦꯗꯣ ꯅꯨꯡꯉꯥꯏꯇꯕ ꯂꯩꯔꯇꯤ ꯌꯦꯡꯉꯔꯣꯏ
ꯑ ꯗꯔꯦꯜ ꯀꯔꯤ ꯍꯥꯏꯔꯛꯏꯅꯣ ꯉꯔꯥꯡ
ꯉꯔꯥꯡ ꯑꯣ ꯀꯣꯏꯕ ꯆꯠꯄꯩꯗꯣ ꯃꯣꯏ ꯄꯩꯁꯥ ꯁꯨꯅ ꯎ ꯄꯩꯁꯥꯗꯨ ꯁꯨꯗꯦ ꯀꯃꯥꯏꯅ ꯆꯠꯇꯣꯏꯅꯣ ꯈꯣꯠꯇꯣꯏꯅꯣ ꯃꯥꯗꯤ ꯒꯥꯔꯤꯒꯗꯣ ꯂꯣꯏ ꯍꯪꯂ ꯂꯣꯏꯔꯕꯅꯤ ꯈꯣꯠꯂꯕꯅꯤꯒꯥꯏ ꯖꯜꯂꯦ ꯎꯝ ꯆꯠꯅꯤ ꯄꯩ ꯁꯥꯁꯨ ꯂꯩꯇꯕ ꯅꯣꯏꯅ ꯑꯩꯁꯨ ꯂꯩꯇꯦ ꯅꯪ ꯇꯩ ꯇꯤꯔꯣꯅꯥ ꯍꯣꯏꯁꯨ ꯂꯩꯇꯦ ꯀꯗꯥꯏꯗꯒꯤ ꯆꯠꯇꯣꯏꯅꯣ ꯍꯥꯏꯕꯗꯩ ꯃꯥ ꯁꯥꯎꯔꯤ
ꯏ ꯔꯥꯁꯤ ꯗꯤ
ꯃꯅ ꯒꯔꯤꯗꯤ ꯍꯤꯏꯖꯜꯂꯨꯔꯦ ꯍꯥꯏ ꯃꯤ ꯂꯣꯏ ꯍꯥꯏꯔꯨꯔꯕꯅꯤ ꯑꯗꯨꯒ ꯃꯃꯥꯡꯁꯨ ꯆꯠꯇꯦ ꯍꯟꯗꯛꯁꯨ ꯆꯠꯇꯦ ꯁꯥꯎꯔꯤ
ꯃꯉꯣꯟꯗ ꯀꯅꯥꯅ ꯍꯥꯏꯌꯣ ꯍꯥꯏꯒꯦꯕ
ꯏꯔꯥꯡ ꯐꯕꯤ ꯂꯩꯔꯦ
ꯑꯗꯨꯅꯦ ꯑꯩꯈꯣꯏꯕꯨ ꯀꯅꯥ ꯑꯩꯈꯣꯏ ꯀꯟꯐꯥꯝ ꯇꯥꯈꯤꯕꯗꯨ ꯅꯠꯇꯦ ꯃꯃꯖꯤꯠꯅ ꯍꯧꯗꯣꯛꯑꯃꯤ ꯀꯥꯏꯅ ꯇꯧꯔꯤ ꯑꯣꯏꯔꯝꯒꯅꯤ
ꯅꯠꯇꯦ ꯃꯉꯣꯟꯗꯒꯤ ꯂꯤꯞꯇꯤ ꯑ ꯇꯣꯞꯄꯩꯅꯦ ꯑꯩꯈꯣꯏꯖꯤꯅ
ꯑꯈꯣꯏ ꯃꯁꯦꯜꯂꯕ ꯏꯁ ꯑꯈꯣꯏ ꯃꯁꯦꯜꯁꯤ ꯄꯩꯁꯥ ꯌꯥꯝ ꯄꯥꯏꯔꯦ ꯀꯥꯏꯅ ꯈꯜꯂꯤꯔꯕ ꯃꯥꯏꯗꯣ ꯒꯥꯔꯤꯒ ꯍꯥꯏꯖꯤꯟꯗꯅ
ꯎꯝ ꯅꯨꯄꯥ ꯉꯥꯛꯇꯅꯤ ꯑꯩ ꯅꯨꯄꯤ ꯌꯥꯎꯗꯦ ꯅꯨꯄꯥ ꯉꯥꯛꯇꯅꯦ ꯑꯗꯨꯅꯦ ꯑꯩꯅ
ꯏꯁ ꯔꯥꯁꯤꯗꯤ ꯑꯗꯣ ꯑꯩꯉꯣꯟꯗꯁꯨ ꯍꯥꯏꯔꯛꯑꯦꯕꯀꯣ ꯑꯩ ꯀꯣꯏꯕ ꯆꯠꯅꯤꯡ ꯥꯌꯥ ꯆꯠꯅꯤꯡꯗ꯭ꯔꯣ ꯇꯧꯔꯛꯑꯦ ꯑꯩꯅ ꯆꯠꯄ ꯆꯠꯅꯤꯡꯉꯦ ꯍꯥꯏ ꯑꯗꯨ ꯃꯥꯅ ꯑꯗꯨ ꯅꯣꯏꯒꯤ ꯖꯨꯒꯅꯣ ꯋꯥꯏꯔꯒ ꯑꯣꯇꯣꯗ ꯇꯣꯡꯕꯤꯗꯨꯗꯤ ꯍꯥꯏꯔꯛꯀꯅꯨ ꯗꯥ ꯁꯤꯃꯁ ꯇꯜꯂꯦ ꯍꯥꯏꯕꯅꯦꯌꯦ
ꯑꯩꯅ ꯇꯟ ꯃꯥ ꯇꯜꯂꯒ ꯃꯥ ꯂꯩꯖꯍꯧꯔꯦꯅ ꯑꯇꯟꯕ ꯃꯤ ꯂꯣꯢ ꯊꯅꯝꯒꯅꯤ ꯑꯩꯈꯣꯏꯗꯤ ꯄꯩꯁꯥꯗꯣ ꯌꯦꯡ ꯆꯠꯇꯅꯤ ꯑꯗꯒꯤ ꯒꯔꯤ ꯑꯆꯧꯕꯗꯣ ꯄꯨꯊꯣꯔꯛꯑꯣꯏꯗꯝꯅꯤꯅ ꯑꯣꯇꯣꯗꯣ ꯋꯥꯏꯔ ꯆꯠꯄꯩ ꯋꯥꯅꯤ ꯑꯣꯇꯣ ꯅꯠꯇ꯭ꯔꯗꯤ ꯋꯥꯏꯕꯗ ꯌꯥꯝ ꯇꯥꯡꯉꯦ
ꯨꯌꯥꯕ꯭ꯔꯕ
ꯍꯣꯏ ꯑꯣꯇꯣꯗꯨꯅ ꯇꯣꯡꯖꯩꯕ ꯎꯝ ꯒꯥꯔꯤ ꯑꯆꯧꯕ ꯆꯠꯄꯗꯤ ꯃꯤ ꯌꯥꯝ ꯗꯤ ꯆꯟꯁꯨ ꯆꯟꯂꯣꯏ
ꯃꯤꯇꯔꯗ ꯃꯤꯇꯔꯗ ꯄꯥꯔꯛꯇꯣꯏ ꯅꯠꯇ꯭ꯔꯣ ꯑꯣꯛꯇꯣ ꯍꯧꯖꯤꯛꯀꯤ ꯑꯣꯛꯇꯣꯗꯨꯁꯨ
ꯍꯣꯏ ꯑꯁꯥꯡꯕꯗ ꯃꯅꯩꯕ ꯑꯗꯨ ꯀꯥꯔꯅꯗꯤ ꯃꯃꯜ ꯇꯥꯡꯕ ꯍꯦꯜꯂꯦꯕ
ꯎꯝ ꯈꯪꯗ꯭ꯔꯦ ꯑꯗꯨꯗꯤ
ꯑꯃꯅ ꯑꯣꯛꯇꯣ
ꯑꯣꯛꯇꯣꯗꯣ ꯑꯥꯞ ꯃꯣꯏꯔꯥꯡꯇꯥꯟ ꯆꯠꯄꯗꯨꯗ ꯄꯩꯁꯥꯗꯣ ꯇꯥꯒꯗ꯭ꯔꯕ ꯑꯗꯨꯝ
ꯃꯣꯏꯔꯥꯡꯇꯥꯟ ꯆꯠꯅꯤ ꯍꯥꯏꯒ꯭ꯔꯕꯣ
ꯍꯥꯏꯗꯤ ꯁꯨꯝ ꯋꯥꯔꯤꯗꯣ ꯃꯤꯇꯔꯗꯣ
ꯑꯗꯨꯗꯤ ꯑ ꯗꯨꯝ ꯇꯥꯔꯦꯗꯅ ꯃꯣꯏꯔꯕꯨꯛ ꯀꯣꯅꯗꯦꯕꯨ ꯍꯥꯏꯔꯛꯑꯅꯤ
ꯎꯝ ꯥꯗꯨꯏ ꯋꯥꯅꯤ
ꯃꯣꯏꯔꯥꯡꯗꯤ ꯕꯁꯇ ꯇꯣꯡꯉ ꯆꯠꯈꯣ ꯏꯔꯥꯏ ꯂꯥꯏꯅ ꯂꯨꯄꯥ ꯆꯥꯝ ꯀꯞꯄꯨ ꯆꯥꯝ ꯆꯅꯤ ꯈ ꯀꯩꯅꯣ ꯕꯁꯇ ꯇꯣꯡꯉ ꯌꯧ ꯌꯧ ꯌꯧ ꯑꯁ ꯑꯗꯨꯅ ꯍꯦꯟ ꯅꯨꯡꯉꯥꯏꯅꯤ
ꯑꯗꯨꯃꯥꯏꯅ ꯁ꯭ꯋꯥꯏꯗ ꯆꯠꯄꯒꯤꯗꯤ ꯑꯣꯇꯣꯗꯨ ꯋꯥꯏꯔ ꯆꯠꯇꯣꯏꯅꯦ ꯍꯥꯏꯕ ꯑꯗꯨꯒ ꯑ ꯗꯥ ꯁꯦꯝꯕ ꯇꯜꯂꯦ ꯍꯥꯏꯕꯅꯦꯌꯦ ꯑꯣꯇꯣ ꯇꯣꯡꯗꯣꯏꯗꯤ ꯃꯥ ꯈꯣꯡꯅ ꯆꯠꯆꯔꯒꯦ ꯍꯥꯏꯕꯅꯦꯌꯦ ꯑꯩꯅ ꯑꯣ ꯆꯠꯆꯍꯧꯔꯖꯅꯤ ꯃꯥ ꯌꯥꯎꯖꯗ꯭ꯔꯦꯗꯅ ꯍꯥꯏ ꯑꯩꯁꯨ ꯇꯜꯂꯤꯅꯤ ꯑꯩꯁꯨ ꯇꯜꯂꯤ ꯑꯗꯨ ꯅꯪꯁꯨ ꯂꯩꯍꯧꯔꯣ ꯑꯗꯨꯗꯤ ꯏ ꯍꯥꯏꯕ ꯑꯗ ꯑꯦ ꯑꯗꯨꯗꯤ ꯂꯣꯏ ꯂꯩꯍꯧꯔꯦꯌꯦ ꯑꯗꯩ ꯂꯩꯍꯧꯔꯣ ꯀꯩꯅꯣ ꯆꯠꯅꯤꯡ ꯆꯠꯄ ꯑꯣꯇꯣ ꯇꯣꯡꯕ ꯀꯥꯡꯕꯨ ꯑꯈꯣꯏꯗꯤ ꯎꯝ ꯑꯣꯇꯣ ꯅꯠꯇ꯭ꯔꯗꯤ ꯄꯩꯁꯥꯗꯣ ꯉꯝꯃꯣꯏꯌꯦ ꯅꯠꯇ꯭ꯔꯗꯤ ꯒꯥꯔꯤ ꯋꯥꯏꯕꯒ ꯊꯥꯎ ꯍꯥꯟ ꯍꯥꯟꯕꯒ ꯑ ꯒꯔꯤꯗ ꯆꯠꯂꯒꯅ ꯊꯥꯎ ꯍꯥꯟꯕꯗ ꯄꯩꯁꯥ ꯂꯣꯏꯔꯅꯤ ꯑꯗꯨꯅ ꯒ꯭ꯌꯥꯟ ꯇꯥꯗꯦ ꯍꯥꯏꯕ
ꯎꯝ ꯉꯥꯡ ꯉꯥꯡꯉꯤ ꯁꯤꯠꯇꯦ ꯁꯤꯠꯇꯤ ꯀꯔꯤ ꯌꯦꯠꯅ ꯉꯥꯡꯉ ꯂꯥꯛꯑꯦ ꯑꯃ ꯑꯅꯤ ꯑꯍꯨꯝ ꯀꯣꯛ ꯁꯝ ꯂꯥꯏ ꯃꯤꯠ ꯄ ꯅ
ꯑꯗꯨꯝꯕꯗꯣ ꯇꯧꯔꯛꯀꯅꯣ ꯍꯥꯏꯕ
ꯍꯨꯛ ꯎ ꯌꯥꯡ ꯈꯥꯗꯤ ꯈꯪꯗꯔꯦ ꯀꯣꯛꯁꯝ ꯂꯥꯏꯃꯤꯠ ꯄꯥꯅ ꯆꯤꯜ ꯇꯤꯟ ꯊꯧ ꯋꯥꯏ ꯌꯥꯡ ꯃꯈꯥꯗꯤ ꯈꯪꯗꯦ
ꯑꯗꯨꯒ ꯉꯔꯥꯡꯅꯪ ꯀꯅꯥ ꯀꯅꯥ ꯇꯧꯒ꯭ꯔꯒꯦ ꯅꯦꯍꯥꯒꯤ ꯇꯧꯕ ꯌꯥꯈ꯭ꯔꯕꯣ
ꯃꯥꯅ ꯇꯧꯔꯛꯄꯗꯤ ꯑꯩꯅ ꯇꯧꯔꯛꯄꯗꯤ ꯌꯥꯗꯦ
ꯎꯝ ꯃꯥꯅ ꯇꯧꯔꯛꯄꯗ ꯀꯌꯥꯔꯛ ꯁꯨꯈ꯭ꯔꯒꯦ
ꯑꯃꯨꯔꯛꯇꯪ ꯇꯧꯔꯦ ꯗꯨꯒ ꯂꯣꯏꯔꯦ ꯑꯗꯨꯝ
ꯃꯣꯏ ꯉꯁꯤ ꯂꯥꯏ ꯍꯔꯥꯎꯔꯗꯤ ꯕꯦꯔꯥ ꯀꯥꯗꯧ ꯃꯥꯜꯂꯦꯕ ꯃꯈꯣꯟꯗꯣ ꯉꯔꯥꯡ ꯌꯥꯝ ꯐꯖꯟ ꯇꯥꯏꯌꯦꯕ
ꯑꯩꯅ ꯍꯧꯖꯤꯛ ꯂꯩꯔꯤꯁꯤ ꯐꯦꯟ ꯇꯤꯛꯏ ꯉꯔꯪꯉꯔꯪ ꯉꯔꯪ ꯉꯔꯪ ꯉꯔꯪ ꯉꯔꯪ ꯐꯦꯟ ꯇꯤꯛꯏꯅꯤꯅ ꯐꯦꯟꯁꯨ ꯑꯝꯇ ꯐꯪꯗꯦ ꯉꯔꯪ ꯉꯔꯪ ꯉꯔꯪ ꯑꯁꯥꯥꯕ ꯉꯥꯛꯇ ꯐꯪꯉꯤ
ꯎꯝ ꯅꯪꯪꯗꯤ ꯀꯔꯤꯝ ꯆꯠꯂꯣꯏꯗ꯭ꯔ
ꯑꯥ
ꯑꯍꯥꯏ
ꯀꯩ ꯍꯥꯏꯅꯣ
ꯅꯪ ꯉꯁꯤ ꯀꯩꯝ ꯆꯠꯂꯣꯏꯇ꯭ꯔ
ꯀꯩ ꯆꯠꯇꯣꯔꯤꯒꯦ ꯆꯠꯅꯤꯡꯉꯥꯏ ꯂꯩꯇꯦ
ꯑꯁꯤꯈꯤꯇꯪ ꯅꯪꯉꯣꯟꯗ
ꯀꯩ ꯆꯠꯇꯣꯔꯤꯒꯦ ꯆꯠꯅꯤꯡꯉꯥꯏ ꯂꯩꯇꯦ ꯁꯤꯗ ꯆꯠꯂꯤ ꯑꯗꯨꯗ ꯆꯠꯂꯦ ꯂꯣꯏꯔꯦ ꯍꯌꯦꯡ ꯆꯠꯀꯅꯤ ꯀꯥꯏ ꯆꯠꯇꯣꯏꯅꯣ ꯍꯌꯦꯡ ꯆꯠꯀꯅꯤ ꯀꯥꯏ ꯆꯠꯇꯣꯏꯅꯣ ꯈꯪꯗꯦ ꯇꯥꯔꯕꯣ
ꯎꯝ
ꯍꯌꯦꯡ ꯆꯠꯇꯣꯏꯅꯤ ꯑꯥꯗ
ꯀꯥꯏꯗ
ꯁꯃꯥꯏ ꯁꯨꯃꯥꯏ ꯇꯧꯔꯒ ꯆꯠꯈꯤꯗꯣꯏꯅꯤ ꯁꯥꯏꯀꯜ ꯊꯧꯔꯒ ꯆꯠꯄꯗꯨꯅ ꯆꯠꯄꯗꯨꯅ ꯆꯠꯄꯗꯨꯅ ꯆꯤꯡ ꯃꯊꯛꯇ ꯊꯧꯒꯠꯂꯅꯤ ꯊꯧꯗꯔꯛꯑꯅꯤ ꯑꯗꯩ ꯄꯥꯠꯂꯣꯝꯗ ꯑꯃꯨꯛ ꯊꯧꯗꯔꯛꯑꯅꯤ ꯁꯥꯏꯀꯜꯗ ꯆꯥꯟꯊꯣꯛꯄꯣꯏ ꯀꯩꯊꯣꯛꯄꯣꯏ ꯄꯥꯠꯇꯨꯗ ꯊꯧꯗꯔꯅꯤ
ꯀꯅꯥ ꯀꯅꯥ
ꯏꯊꯟꯗ ꯑꯗꯒꯤꯗꯤ ꯆꯠꯂꯅꯤ ꯆꯠꯂꯅꯤ ꯆꯠꯂꯅꯤ
ꯎꯝ
ꯅꯤ ꯈꯣꯡꯖꯣꯝ ꯌꯧꯔꯅꯤ ꯈꯣꯝ ꯈꯣꯏꯔꯝꯃꯅꯤ ꯍꯜꯂꯛꯑꯅꯤ
ꯎꯝ
ꯑꯅꯤ ꯍꯜꯂꯛꯑꯅꯤ
ꯎꯝ
ꯀꯩꯅꯣꯇꯥꯅꯤ ꯆꯠꯉꯥꯏ ꯈꯣꯠ ꯆꯠꯈꯤꯕꯗꯨꯗ ꯆꯂꯥꯅꯤ ꯆꯠ ꯑ ꯌꯧꯕꯗ ꯍꯣꯇꯤ ꯆꯥꯛ ꯇꯦꯗꯨ ꯆꯥꯛ ꯆꯥꯔꯅꯤ
ꯅꯪ ꯅꯈꯣꯟꯖꯦ ꯑꯩꯈꯣꯏ ꯄꯥꯄꯥꯁꯨ ꯃꯥꯜꯂꯦ ꯗꯨꯒ ꯑꯣꯏꯅꯥꯝ ꯗꯥꯗꯥꯖꯨ ꯃꯥꯜꯂꯦ
ꯑꯗꯒꯤꯗꯤ ꯆꯥꯛ ꯍꯇꯦꯜꯗ ꯆꯥꯔꯒ ꯑꯃꯨꯛ ꯆꯥꯔꯅꯤ ꯉꯍꯥꯛ ꯄꯣꯊꯥꯔꯅꯤ ꯑꯗꯩꯗꯤ ꯊꯧꯔꯅꯤ ꯊꯧꯔꯅꯤ ꯊꯧꯔꯅꯤ ꯊꯧꯔꯅꯤ ꯊꯧꯔꯅꯤ ꯊꯧꯔꯛꯑꯅꯤ ꯊꯧꯔꯅꯤ ꯊꯧꯔꯅꯤ ꯊꯧꯔꯅꯤ ꯑꯗꯒꯤꯗꯤ ꯊꯥꯎ ꯂꯣꯏꯔꯦ ꯍꯥꯏ ꯈꯣꯡꯖꯣꯝꯗ ꯌꯧꯔꯝꯃꯅꯤ ꯈꯣꯡꯖꯣꯝꯗ ꯌꯧꯔꯀꯥꯟꯗ ꯈꯣꯏꯔꯝꯃꯅꯤ ꯈꯣꯏꯔꯝꯃꯅꯤ ꯈꯣꯏꯔꯝꯃꯅꯤ ꯑꯗꯩ ꯊꯣꯛꯂꯛꯑꯅꯤ ꯑꯗꯩꯒꯤꯗꯤ
ꯑꯃꯨꯛ ꯍꯧꯒꯠ ꯂꯣꯏꯔꯒ ꯍꯧꯒꯠꯂꯛꯑꯅꯤ ꯅꯨꯡꯁꯥ ꯀ ꯅꯤꯝꯗꯥꯔꯦ ꯍꯥꯢꯅ ꯈꯔ ꯑꯅꯤ ꯄꯨꯡ ꯃꯉꯥ ꯇꯥꯔꯛ
ꯑꯩ ꯁꯤ ꯂꯣꯏꯔꯗꯤ ꯑꯃꯈꯛꯇꯪ ꯉꯥꯏꯔꯝꯃꯅꯤ
ꯊꯧꯒꯠꯂꯛꯑꯅꯤ ꯊꯧꯒꯠꯂꯛꯑꯅꯤ ꯊꯧꯒꯠꯂꯛꯑꯅꯤ ꯑꯗꯩ ꯊꯧꯒꯠꯂꯛꯄꯗꯨꯅ ꯄꯨꯡ ꯃꯉꯥ ꯇꯥ ꯑꯗꯨꯅ ꯃꯝꯇ꯭ꯔꯤꯛ ꯃꯝꯁꯤꯜꯂꯛꯑꯅꯤ ꯑꯩꯁ ꯀꯃꯥꯏꯅ ꯇꯧꯅꯤꯅ ꯈꯟꯗꯣꯏꯅꯦ ꯑꯩꯗꯤ ꯂꯥꯏꯠꯁꯨ ꯌꯥꯎꯗꯦ ꯈꯣꯠꯇꯦꯅ ꯗꯦꯗꯤ ꯆꯤꯟꯅ ꯆꯤꯟꯅ ꯐꯣꯟꯗꯒꯤ ꯐ꯭ꯂꯥꯁ ꯂꯥꯏꯠ ꯊꯥꯜꯂ ꯇꯝ ꯇꯝ ꯇꯝ ꯇꯝ ꯊꯧꯔꯛꯑꯦ ꯑꯗꯨꯒ ꯌꯨꯝ ꯌꯧ
ꯅꯪ ꯅꯍꯥꯟ ꯂꯣꯇꯥꯛ ꯆꯠꯄꯗꯣ ꯅꯨꯡꯉꯥꯏꯕ꯭ꯔꯣ
ꯈꯟꯗꯦ ꯑꯗꯨꯝ ꯅꯨꯡꯕꯨꯗꯤ ꯅꯨꯡꯉꯥꯏ ꯏꯃꯥꯄꯣꯛꯀꯤ ꯆꯠꯇ꯭ꯔꯤꯝꯅꯤꯅ ꯄꯥꯎ ꯆꯠ ꯗꯨꯗ ꯑꯗꯨꯝ ꯅꯨꯡꯉꯥꯏ ꯅꯠꯇ꯭ꯔꯤ
ꯑꯦ ꯕꯣ ꯑꯅꯥ ꯏꯁꯤꯡꯗꯒ ꯊꯧꯔꯤꯔꯣ ꯅꯪꯗꯤ ꯑꯍꯥꯟꯕꯔꯥ ꯍꯥꯏꯁꯦ
ꯑꯣꯏ
ꯑꯦ
ꯥꯑꯝꯕꯥꯎ ꯆꯠꯇꯦ ꯀꯥꯏ ꯀ꯭ꯔꯝ ꯀꯥꯟ ꯆꯠꯇꯣꯔꯤꯒꯦ
ꯍꯩꯃꯥ ꯑꯩꯗꯤ ꯅꯪ ꯆꯠꯂꯨꯔꯕ꯭ꯔꯥ ꯕꯨꯅ ꯇꯧꯔꯒ
ꯗꯨꯏꯅꯦ ꯅꯪ ꯂꯣꯇꯥꯛ ꯂꯣꯇꯥꯛ ꯇꯣꯂꯩꯗꯣ
ꯃꯣꯏ ꯆꯠꯁꯦ ꯍꯥꯏꯔ ꯀꯥꯟꯗ ꯆꯠꯍꯧꯔꯁꯦꯅ ꯍꯥꯏꯕ ꯑꯩꯅ
ꯎꯝ ꯅꯨꯡꯉꯥꯏꯕ꯭ꯔꯣꯗꯣ
ꯅꯨꯡꯉꯥꯏ
ꯑꯗꯨ ꯃꯣꯏ ꯐꯣꯇꯣ ꯅꯝꯕꯝꯗꯨꯗꯤ ꯌꯥꯗ꯭ꯔꯦ ꯅ ꯑꯁꯣꯝ ꯂꯝꯕꯤꯗ ꯂꯩꯍꯧꯕ ꯄꯥꯠ ꯃꯄꯥꯟꯗꯨꯅꯦ ꯐꯖꯩꯁꯦ ꯇꯨꯔꯦꯠ ꯄꯝ
ꯎꯝ ꯎꯝ ꯇꯅꯤ ꯊꯥꯡꯒ ꯑꯁꯣꯝ ꯀꯩꯀꯥꯗ ꯑꯗꯨꯅꯦ ꯅꯨꯡꯉꯥꯏ ꯍꯥꯏꯕ ꯁꯤ ꯅꯨꯡꯉꯥꯏꯇꯦ ꯍꯥꯏꯕ
ꯑꯗꯨꯗꯗꯤ ꯏꯁꯤꯡꯅ ꯇꯣꯡꯕꯩꯗꯨꯇꯪꯅꯦꯕ ꯅꯨꯡꯉꯥꯏꯁꯦ
ꯑꯩꯗꯤ ꯑꯃ ꯍꯤ ꯀꯩꯅꯣꯗꯣ ꯎꯅ ꯁꯥꯕ ꯍꯤꯗꯨꯅꯦ ꯑꯩꯅ ꯇꯣꯡꯅꯤꯡꯉꯤꯁꯦ
ꯑꯩꯗꯤ ꯇꯥꯂꯦ ꯑꯗꯨꯅ ꯊꯔꯣ ꯊꯔꯣ ꯅꯣꯝꯃ ꯑꯣꯟꯊꯥꯈ꯭ꯔꯒ
ꯃꯤ ꯄꯤꯛꯇꯛ ꯄꯤꯛꯒ ꯁꯥꯡ ꯊꯣꯡꯒ ꯁꯥꯡꯉ ꯇꯧꯕꯗ
ꯑꯗꯨ ꯂꯨꯝꯄꯦ ꯍꯥꯏꯕꯅꯦ
ꯂꯨꯞꯄꯁꯨ ꯑꯩꯒꯤ ꯖꯤꯀꯦꯠ ꯂꯤꯠꯇꯣꯏꯗꯨꯗꯤ
ꯖꯤꯀꯦꯠ ꯂꯩꯇꯤꯑꯦ ꯑꯇꯨꯏ ꯃꯆꯥꯥꯗꯨꯗꯗꯤ
ꯂꯤꯠꯇꯣꯏꯅꯤ ꯑꯩ
ꯂꯤꯠꯇꯦꯕ
ꯄꯤꯗ꯭ꯔꯁꯨ ꯑꯩꯗꯤ ꯂꯤꯠꯀꯅꯤ ꯍꯥꯏꯕ
ꯎꯝ ꯂꯤꯠꯅꯤ ꯅꯪ ꯀꯥꯏꯗꯒꯤ ꯀꯣꯠꯂꯨꯗꯧꯔꯤꯒꯦ ꯎꯝ ꯁꯋꯥꯏꯗ ꯌꯥꯝ ꯂꯩꯕꯅꯤꯅ
ꯎꯝ ꯑꯗꯨꯃꯥꯏꯅ ꯇꯧꯗꯨꯅ ꯇꯧꯅꯤꯡꯉꯤ ꯑꯗꯒꯤꯗꯤ
ꯅꯣꯏ ꯅ ꯅꯣꯏ ꯌꯥꯝ ꯆꯅꯤ ꯀꯥꯏ ꯆꯥꯔ ꯍꯤ ꯃꯆꯥꯒ ꯑꯗꯨ ꯇꯣꯡꯖꯧꯁꯅꯨꯀꯣ
ꯇꯣꯡꯉꯣꯏ ꯇꯣꯡꯉꯣꯏ ꯖꯤꯀꯦꯠ ꯌꯥꯎꯗꯣꯏ ꯌꯥꯎꯔꯣꯏꯗꯣꯏꯗꯤ ꯇꯜꯂꯦ ꯖꯤꯀꯦꯠꯀꯦꯠ ꯌꯥꯎꯗꯣꯏꯗꯤ
ꯖꯦꯛꯀꯦꯠ ꯌꯥꯎꯗꯦ
ꯇꯦꯟ ꯇꯂꯦ ꯑꯗꯨꯗꯤ
ꯑꯂꯣ ꯇꯤꯗꯨꯟ ꯎꯝ
ꯐꯗꯤ ꯑꯗꯨ ꯉꯥꯛꯇ ꯇꯣꯡꯕ ꯑꯣꯏꯔꯝꯅꯤ
ꯃꯥꯅꯦ
ꯗꯨꯅꯦ ꯄꯣꯠꯇ ꯍꯤꯗꯨꯅ ꯇꯣꯡꯉꯒ ꯂꯨꯄ ꯑꯣ ꯃꯣ ꯀꯩꯅꯣ ꯎꯄꯊꯣꯛꯔꯛꯑꯒ
ꯍ ꯍ ꯅꯪꯅ ꯑꯗꯨꯝ ꯄꯣꯠꯇꯨꯅ ꯏꯗꯅ
ꯍꯤꯗꯨꯅ ꯎꯞꯁꯟꯈ꯭ꯔꯒ ꯍꯤꯒꯤ ꯃ ꯃꯈꯥꯗ ꯂꯩꯈ꯭ꯔꯗꯤ ꯏꯔꯣꯏꯕ ꯍꯩꯇ꯭ꯔꯗꯤ ꯐꯥꯎꯒꯠꯂꯛꯄ ꯍꯩꯔꯣꯢꯗꯣꯏꯅꯤ
ꯇ ꯖꯦꯛꯀꯦꯠꯇ ꯌꯥꯎꯔꯗꯤ ꯐꯩ ꯖꯦꯛꯀꯦꯠꯇꯁꯨꯦ ꯌꯥꯎꯗꯦ ꯇꯜꯂꯦ ꯑꯗꯨꯗꯤ ꯏꯆꯦ
ꯊꯤ ꯀꯦ ꯑꯃ ꯃꯤꯅꯤꯠ ꯇꯔꯥꯕꯨꯗꯤ ꯌꯧ ꯂꯩꯔꯝꯃꯦ ꯎ ꯅꯪ ꯆꯥꯡꯂꯥꯝꯗ꯭ꯔꯤꯕꯣ
ꯂꯥꯝꯖꯥꯔꯕꯗꯣ
ꯆꯠꯊꯣꯎꯔꯣ ꯑꯗꯨꯗꯤ
ꯑꯩꯗꯤ ꯆꯥꯕꯌꯗ꯭ꯔꯤ ꯂꯣꯏꯗꯤ ꯂꯣꯏꯗ꯭ꯔꯤꯅ
ꯑꯝ ꯑꯗꯨ ꯑꯣꯢꯗꯔꯁꯨ ꯆꯥꯔꯒꯦ ꯅꯃꯥꯗ
ꯎ ꯅꯪ ꯍꯥꯏꯔꯨꯂꯥꯎ ꯂꯥꯎꯔꯛꯅꯕ ꯈꯔ ꯌꯦꯡ ꯌꯥꯔꯤꯀꯥꯟꯖꯤꯗ
ꯑꯩꯗꯤ ꯎꯝ ꯁꯤꯀ ꯔꯤ ꯊꯃꯣꯏ
ꯍꯣꯏꯗꯤ ꯍꯌꯦꯡꯗꯤ ꯄꯥꯎꯗꯤ ꯑꯖꯥꯄꯣꯠ ꯆꯥꯕꯗꯤ ꯆꯔꯛꯑꯅꯤ ꯑꯗꯨ ꯃꯇꯨꯡ ꯇꯥꯕꯗꯤ ꯕ꯭ꯔꯥ ꯍꯥꯟꯗꯤ ꯀꯩꯝ ꯍꯥꯏꯔꯛꯇ꯭ꯔꯣ
ꯍꯌꯦꯡꯕꯗꯤ ꯀꯅꯥ ꯀꯅꯥ
ꯑꯩꯈꯣꯏ ꯅꯨꯄꯤꯒꯩ
ꯑꯩ ꯌꯥꯎꯒꯦ
ꯎꯝ ꯅꯪꯕꯤꯔ
ꯍ ꯍ ꯁꯦ ꯅꯪꯒꯤ ꯋꯤꯛꯇꯣ ꯄꯤꯔꯛꯑꯣ ꯁꯦ ꯅꯪꯒꯤ ꯋꯠꯇꯣ ꯄꯤꯔꯣꯛꯑꯣ ꯑꯗꯨ ꯎꯄꯁꯟꯂ ꯌꯥꯔ
ꯎꯝ ꯑꯩꯈꯣꯏ ꯁꯀꯔꯠ ꯂꯣꯏꯅ ꯁꯦꯠꯇꯣꯏꯅꯤ ꯁꯀꯔꯠ ꯄꯤꯔꯛꯑꯣ
ꯎꯝ ꯅꯣꯏ ꯅꯣꯏ ꯊꯤꯟꯗꯣꯛ ꯊꯤꯟꯖꯤꯟ ꯇꯧꯅꯤ ꯍꯥꯏꯗꯥꯏꯅꯦ ꯑꯗꯨꯗ ꯑꯩ ꯑꯗꯨꯝ ꯌꯥꯎꯔꯛꯑꯒꯦ
ꯇꯤꯟꯗꯣꯛ ꯇꯤꯡꯖꯤꯟ ꯑꯃꯃꯝꯅꯤ
ꯎꯝ ꯑꯗꯨꯗꯤ ꯐꯔꯦ ꯑꯗꯨꯗꯤ ꯌꯥꯎꯔꯅꯤ ꯊꯥꯡꯍꯩꯁꯦꯡꯅ
ꯆꯠꯇꯣꯏꯅꯦ ꯑꯣꯛꯇꯣꯗ
ꯑꯩ ꯒꯥꯔꯤ ꯊꯧꯔ ꯂꯥꯛꯆꯒꯦ
ꯎꯝ ꯃꯣꯏ ꯁꯝ ꯍꯥꯞꯄꯒ ꯒꯥꯔꯤ ꯊꯧꯔꯒ ꯂꯥꯛꯑꯗꯤ